ꯍꯂꯣ
ꯌꯥꯔꯕ
ꯌꯥꯔꯔꯕ ꯍꯥꯕꯗꯤ
ꯌꯥꯔ ꯍꯥꯏꯕꯅꯦ ꯍꯧꯖꯤꯛꯇꯤ
ꯌꯥꯔꯦ ꯋꯥ ꯀꯗꯅ
ꯐꯝꯉ
ꯀ ꯆꯟꯁꯔꯒꯦ
ꯗꯥꯎ ꯆꯅ
ꯀꯁꯤꯗꯎꯗꯥ ꯑ ꯇꯥꯔꯅꯤꯒ ꯅꯠꯇ꯭ꯔꯣ
ꯗꯔꯍꯗ ꯆꯥꯏ ꯍ ꯗꯥꯎꯒꯤ ꯄꯨꯟꯁꯤꯅꯦꯅ ꯑꯩꯈꯣꯏꯗꯤ
ꯗꯥꯗ ꯆꯥꯔ ꯀꯅꯥꯅ ꯍꯦꯟꯅ ꯅꯣꯏꯔꯤ ꯇꯥꯔꯦꯗꯅ ꯀꯁꯦ
ꯀꯩꯅꯣ ꯥꯎ ꯍꯞ ꯆꯥꯔꯒ ꯃꯣꯏꯒꯤꯁꯤ ꯌꯦꯟꯖꯥꯡꯗꯣ ꯃꯔꯣꯛ ꯁꯥꯏꯔꯅꯦ
ꯎꯝ
ꯑꯗꯨꯒꯤ ꯍꯧꯖꯤꯛꯀꯥꯟꯗꯣ ꯑꯩ ꯏꯁꯇꯣꯃꯛꯇꯣ ꯈꯔ ꯅꯨꯡꯉꯥꯏꯇ ꯐꯈꯤꯇꯕ ꯃꯥꯜꯂꯦ ꯑꯗꯨꯒꯤ ꯆꯥꯛ ꯆꯥꯕ ꯇꯣꯛꯑꯗꯤ ꯄꯨꯛ ꯅꯥꯕꯗꯣ ꯁꯥꯔꯒ ꯅꯥꯕꯗꯣ ꯑꯗꯨꯃꯥꯏꯅ ꯇꯧꯋꯤ
ꯃ ꯂꯝ ꯆꯥꯕ ꯍꯧꯧꯕꯣꯏꯅꯦꯗꯣ
ꯍꯐ ꯇꯧꯀ
ꯇꯋ ꯀꯩ ꯇꯧꯗ ꯑꯣ ꯑꯗꯨꯒꯥꯏꯅ ꯇꯨꯝ ꯌꯥꯝ ꯀꯣꯏꯗ ꯇꯨꯝꯕ ꯌꯥꯗ꯭ꯔꯥ ꯇꯨꯝꯕꯒꯨꯝꯕꯗ ꯊꯕꯛ ꯇꯧꯗ꯭ꯔꯥ ꯍꯥꯀꯠꯂꯒ
ꯆꯥꯛꯇꯤ ꯆꯥꯕꯕ ꯐꯪꯕ
ꯃꯣꯏꯗ ꯉꯁꯥꯏ ꯄꯨꯡ ꯑꯅꯤ ꯑꯍꯨꯝ ꯑꯣꯏꯣꯏꯗ꯭ꯔꯥ ꯑꯗꯨꯗ ꯆꯥꯔꯦ ꯑꯗꯨꯗ
ꯎꯝ ꯏꯁꯤꯡꯒꯨꯝꯕꯗꯤ ꯂꯥꯛꯑꯦ ꯑꯃꯨꯛꯀ
ꯂꯥꯛꯑꯦ ꯍꯣꯏ ꯃꯣꯏꯁꯤꯗ ꯅꯣꯡ ꯇꯥꯔ ꯌꯦꯡꯒꯦꯔꯥ ꯅꯣꯡ ꯆꯨꯔꯤꯁꯤꯗꯤ ꯕꯦꯔꯥ ꯇꯧ ꯃꯥꯥꯟꯂꯦ ꯃꯣꯏꯁꯦ
ꯑ
ꯅꯣꯏ ꯅꯣꯡ ꯆꯨꯕ ꯅꯣꯏꯗ
ꯑꯩꯈꯣꯏꯁꯤꯗꯤ ꯉꯔꯥꯡꯁꯨ ꯆꯨꯒꯦ ꯇꯧꯔꯒ ꯗ꯭ꯔꯣꯞ ꯑꯃ ꯑꯅꯤꯍꯦꯛꯇ ꯇꯥꯔꯒ ꯇꯣꯛꯈꯤꯗ
ꯗ꯭ꯔꯣꯞ ꯑꯃ ꯑꯅꯤ
ꯍꯣꯏ ꯑꯩ ꯊꯕꯛ ꯂꯣꯏꯔꯒ ꯊꯣꯂꯝꯕ ꯀꯥꯟꯗꯣ ꯇꯗꯨꯛ ꯇꯨꯛ ꯇꯥꯑꯕꯅꯦ ꯑꯃꯅꯦ ꯑꯗꯨꯒꯤ ꯑꯩꯁꯦ ꯅꯣꯡ ꯆꯨꯔꯛꯀꯗ꯭ꯔꯥꯅ ꯀꯟꯅꯟꯅꯅꯤ
ꯑꯆꯥ ꯗ ꯗꯦꯜꯂꯤ ꯄꯨꯂꯞ ꯃꯐꯝꯁꯤ ꯗ꯭ꯔꯣꯞ ꯑꯃ ꯉꯛꯇ ꯇꯥꯕꯁꯦ ꯅꯪꯉꯣꯟꯗ ꯉꯛꯇ ꯇꯥꯕꯖꯥꯠꯅꯤꯡꯉꯒ
ꯌꯥꯔꯦ ꯅꯪꯁꯨ ꯃꯐꯝꯗꯣ ꯍꯥꯏꯔ ꯂꯩꯦ
ꯅꯉꯣꯟꯅ ꯉꯇꯦ ꯗ꯭ꯔꯣꯞ ꯑꯃ ꯑꯅꯤ ꯇꯥꯔꯒ ꯇꯣꯛꯈꯤꯕꯖꯠꯅꯤꯅꯦ ꯅꯁꯦ ꯌꯥꯝ ꯏꯁꯄꯦꯁꯦꯜ ꯑꯣꯏꯕꯖꯥꯠꯅꯤꯅꯤ ꯑꯗꯨꯒ
ꯌꯖꯅ
ꯅꯨ ꯑ ꯀ ꯆꯤꯒꯅꯦ ꯁ ꯑꯣꯏꯦ ꯆꯣ ꯂꯩ ꯂꯩꯒ
ꯌꯥꯝ ꯌꯥꯝ ꯆꯕ꯭ꯔꯥ
ꯑꯩꯈꯣꯏꯗ ꯑꯩꯈ ꯚꯀꯅꯤꯒ ꯂꯕꯤ ꯏꯁꯤꯡ ꯆꯪꯉꯦ
ꯔꯣꯨꯝꯗꯁꯨ
ꯔꯨꯝꯗꯤ ꯆꯪꯂꯤ ꯕꯜꯀꯅꯤ ꯑꯃ ꯑꯗꯨꯒ ꯑꯩꯈꯣꯏꯒꯤ ꯕꯀꯅꯤꯒꯤ ꯎ ꯊꯣꯡꯒꯨꯝꯕꯗꯨꯗ ꯑꯗꯨꯩ ꯑꯩꯈꯣꯏ ꯂꯤꯕꯤꯡꯒꯨꯝꯝꯗꯤ ꯏꯁꯤꯡ ꯂꯣꯏ ꯆꯪꯕ ꯃꯥꯜꯂꯦ ꯂꯣꯏ ꯆꯂ ꯂꯩꯕ ꯐ꯭ꯂꯣꯗ
ꯑꯆꯥ ꯌꯨꯝꯗꯁꯨ ꯏꯁꯤꯡ ꯌꯥꯝ ꯏꯁꯤꯡ ꯌꯥꯝꯃꯛꯑꯦ ꯉꯔꯥꯡ ꯉꯔꯥꯡꯗꯣ
ꯎꯝ
ꯉꯔꯥꯡ ꯉꯔꯥꯡ ꯅꯨꯡꯗꯥꯡ ꯉꯔꯥꯡ ꯅꯨꯡꯗꯥꯡ ꯅꯠꯇꯕ ꯉꯔꯥꯡ ꯑꯥꯐꯇꯔꯅꯨꯟꯅꯤꯗꯅ
ꯑ
ꯑꯗꯨ ꯅꯍꯥꯟꯒꯤ ꯅꯍꯥꯟ ꯅꯠꯇꯦ ꯉꯔꯥꯡꯒꯤ ꯑꯌꯨꯛ ꯄꯨꯡ ꯑꯃꯗꯣ
ꯑ
ꯉꯁꯤ ꯑꯌꯨꯛ ꯅꯠꯇ꯭ꯔ ꯉꯔꯥꯡꯒꯤ ꯑꯌꯨꯛ ꯄꯨꯡ ꯑꯃ ꯑꯗꯨꯋꯥꯏꯗ ꯌꯨꯝꯗꯁꯨ ꯅꯣꯡ ꯐꯖꯅꯁꯨ ꯃꯥꯜꯂꯦ ꯑꯗꯨꯒꯤ ꯏꯁꯤꯡ ꯊꯨꯝꯃꯦꯅ ꯐꯣꯇꯣ ꯊꯥꯔꯛꯑꯦ ꯏꯃꯥꯗ
ꯑꯆꯥꯥ
ꯌꯨꯝꯗ ꯏꯁꯤꯡ ꯂꯣꯏ ꯀꯥꯔꯛꯦꯅ ꯍꯥꯥ
ꯁꯤꯔꯤꯁꯨ ꯀꯟꯇꯤꯅ꯭ꯁꯅꯦ ꯃꯔꯔꯥꯡꯗꯤ ꯆꯣꯂ ꯂꯩꯕ ꯉꯁꯥꯏ ꯄꯨꯡ ꯑꯅꯤ ꯑꯃꯛ ꯐꯥꯎ ꯑꯗꯨꯝ ꯆꯨꯦꯁꯥꯏꯗ
ꯃꯣꯏꯗꯗꯤ ꯄꯨꯡ ꯑꯃꯒꯨꯝꯕ ꯈꯛꯇꯅꯤꯁꯨ
ꯄꯨꯡ ꯑꯃꯃꯥꯡ ꯑꯃꯇ ꯁꯨꯕꯗꯤ ꯊꯨꯝꯕ
ꯍꯣꯏ ꯄꯨꯡ ꯑꯃꯈꯛꯇ ꯆꯨꯏꯦ ꯆꯨꯑꯦ ꯍꯥꯏꯌꯦꯦ ꯑꯗꯨ ꯑꯣꯏꯔꯁꯨ ꯅꯣꯡ ꯌꯥꯝ ꯆꯨꯕꯗꯣ
ꯅꯣꯡꯒꯤ ꯅꯣꯡꯒꯤ ꯗ꯭ꯔꯣꯞꯁꯨ ꯌꯥꯝ ꯌꯥꯝ ꯆꯥꯎꯔꯦꯑ ꯑꯗꯨꯒ ꯃꯌꯥꯝꯁꯨꯨꯏ ꯄꯨꯡ ꯑꯃꯛꯇ ꯃꯌꯥꯝ ꯆꯨꯔꯦ ꯑꯗꯨꯒ ꯏꯁꯤꯡ ꯊꯨꯡꯒꯠꯂꯦ
ꯀꯤꯠꯆꯟ ꯃꯌꯥꯝꯁꯨ ꯊꯣꯝꯒꯠꯂ ꯔꯨꯝꯗ ꯔꯨꯝꯗꯗꯤ ꯏꯃꯥꯒ ꯕꯕꯥꯒꯤ ꯔꯨꯝꯗꯣ ꯑꯗꯨꯗꯨꯅ ꯃꯊꯛꯇꯒꯤ ꯀꯨꯝꯃꯛꯄ ꯑꯃꯨꯛꯀ ꯃꯊꯛꯇ ꯒ꯭ꯔꯥꯎꯟ ꯃꯊꯛꯇ ꯒ꯭ꯔꯥꯎꯟꯗꯒꯤ ꯏꯁꯤꯡ ꯊꯣꯛꯄ ꯖꯥꯠꯇꯣ ꯑꯗꯨꯃꯥꯏꯅ ꯊꯣꯛꯂꯛ ꯄ
ꯀ ꯃꯥꯁꯤꯗꯤ
ꯀꯪꯊꯈ꯭ꯔꯦ ꯍꯥꯏꯌꯦꯦ ꯉꯔꯥꯡ ꯅꯨꯡꯗꯥꯡꯅꯣ
ꯆꯦꯛꯛꯁꯤꯂꯣ ꯍꯥꯏꯅꯣ ꯏ ꯇꯨꯔꯦ ꯅ ꯇꯗꯦꯅ ꯒꯤꯔꯥꯅꯤ ꯀ ꯏꯗꯨ
ꯌꯨꯝ ꯁꯛꯛꯇꯥꯛꯑꯅꯤꯅꯦ ꯄꯨꯔꯥ ꯗꯥꯏꯃꯟꯒꯤ ꯉꯥꯛꯇꯅꯦ ꯑꯃꯨ
ꯍꯣꯡꯈ꯭ꯔꯦꯗ ꯑꯗꯨꯗꯣ ꯂꯣꯏꯅ
ꯑꯣ ꯌꯥꯅꯤꯡꯗꯕ ꯆꯥꯡꯗ ꯁꯤꯠꯇ꯭ꯔꯦꯅ ꯈꯜꯍꯜꯂꯦꯕ ꯆꯥꯡꯁ
ꯌꯨꯝ ꯁꯦꯝꯅꯦ ꯑꯗꯣ ꯑꯩꯈꯣꯏꯒꯤ ꯂꯝꯕꯤ ꯂꯩꯗꯅ
ꯑ
ꯑꯗꯨꯗꯤ ꯁ꯭ꯋꯦꯜ ꯂꯣꯏ ꯍꯨꯟꯈꯠꯈ꯭ꯔꯦ ꯑꯗꯨꯒꯤ ꯌꯥꯝ ꯋꯥꯡꯈꯠꯈ꯭ꯔꯦ ꯍꯥꯏꯕ ꯌꯨꯝꯗꯨꯗꯤ ꯁꯦꯝꯅꯦ ꯑꯗꯨ ꯑꯣꯏꯔꯁꯨ ꯂꯝꯕꯤꯗꯣ
ꯑꯗꯨ ꯀꯩꯃꯨꯛꯀꯤ ꯁ ꯋꯥꯡꯈꯠꯈꯤꯔꯦ ꯏꯁꯤꯡꯕꯨ ꯆꯥꯎꯕ ꯆꯥꯗꯤ ꯀꯩꯝ ꯇꯧꯔꯣꯏ
ꯑꯩ ꯅꯪ ꯎꯗꯕꯩꯅꯦ
ꯍꯣꯏ ꯋꯥꯡꯈ꯭ꯔꯁꯨ ꯏꯁꯤꯡꯕ ꯏꯁꯤꯡ ꯆꯕ ꯈ꯭ꯔꯗꯤ ꯀꯩꯗꯧꯅꯤ
ꯃꯊꯛꯇ ꯐꯖꯅ ꯁꯦꯝꯕꯤꯈ꯭ꯔꯕꯗꯣ
ꯅꯨꯡꯗ ꯄ꯭ꯂꯁꯇꯔ ꯐꯖꯅ ꯇꯧꯔꯛꯒꯅꯤ
ꯅꯨꯡ ꯄ꯭ꯂꯁꯇꯔ ꯇꯧꯕꯤꯔꯦ ꯑꯗꯨꯒꯤ ꯃꯊꯛꯇ ꯑꯃꯨꯛꯀ ꯁꯋꯦꯜ ꯍꯥꯞꯄꯤꯔꯦ
ꯁꯣꯏꯜ ꯍꯥꯕꯤꯩ ꯐꯥꯎꯕ ꯕ꯭ꯔꯤꯖꯀꯨꯝꯕ ꯏꯁꯤꯡ ꯂꯣꯏ ꯄꯨ ꯆꯠꯂꯛꯦꯕ ꯀꯁꯤꯗꯤꯕꯨ ꯇꯨꯔꯕꯅꯥꯇ ꯂꯩ ꯂꯩ ꯂꯩ ꯌꯥꯗ꯭ꯔꯦ ꯌꯥꯗ ꯑꯗꯨꯝ ꯂꯩ ꯀꯩꯀꯅꯤ ꯁꯦꯝꯕꯤꯒ ꯑꯗꯨꯝ ꯀ ꯂꯩꯗꯨꯕꯨ
ꯐꯖꯅ ꯁꯦꯡꯅꯕ ꯍꯥꯏꯟꯁꯦ
ꯏ ꯁꯅꯦꯁꯨꯨ ꯀꯅꯣꯣꯏ ꯅꯅꯦꯗ ꯏꯁꯤꯡ ꯆꯥꯎꯕ ꯀꯥꯟꯗꯁꯨ ꯁꯦꯝꯃ ꯊꯝꯕ ꯂꯩꯔꯣ ꯑꯗꯨꯕꯨ
ꯑꯗꯨ ꯐꯖꯅ ꯁꯔꯗꯕ ꯍꯥꯏꯅꯦꯗꯅ
ꯌꯥꯧꯕꯗꯤꯕꯤ
ꯑꯗꯨꯒꯤ ꯊ ꯊꯣꯡꯗꯣ ꯏꯁꯤꯡꯅ ꯄꯨꯈꯤꯕ ꯊꯣꯡꯗꯣ
ꯎꯝ
ꯍꯦꯛ ꯁꯦꯝꯕ ꯂꯣꯏꯔꯒ ꯏꯁꯤꯡꯅ ꯄꯨꯈꯤꯕ ꯊꯣꯡꯗꯣ
ꯑ
ꯑꯗꯨꯗꯨꯁꯨ ꯑꯩꯈꯣꯏ ꯑꯪꯀꯜꯅ ꯀꯟꯇ꯭ꯔꯦꯛ ꯂꯧꯔꯒ ꯁꯦꯝꯃꯦꯃꯦꯕ ꯑꯗꯨꯒ ꯐꯖꯅ ꯁꯦꯝꯗꯕꯤꯗꯕ ꯖꯁ ꯅꯦꯝꯁꯦ ꯀꯩ ꯈꯛꯇ ꯄꯩꯁꯥꯗꯤ ꯄꯩꯁꯥꯗꯤ ꯄꯩꯁꯥꯁꯨ ꯂꯣꯏꯅ ꯊꯥꯗꯕꯤꯗ ꯆꯤꯠ ꯇꯧꯕꯗꯣ
ꯌꯦꯡ ꯀꯜꯗꯔ
ꯍꯣꯏ
ꯌꯥꯝ ꯇ ꯌꯥꯕꯨꯣ
ꯑꯗꯨ ꯇꯧꯔꯒ ꯁꯦꯝꯕꯒꯤꯅꯤ ꯑꯗꯨꯅ
ꯅꯪ ꯑꯦꯇ ꯍꯥꯏꯅꯤ ꯀ ꯀꯁꯤ ꯑꯩꯈꯣꯏꯒꯤ ꯉꯔꯥꯡ ꯍ ꯅꯣꯡ ꯆꯨ ꯂꯩꯦꯕꯗꯁꯨ ꯀꯟꯇꯤꯅꯤꯁꯂꯤ ꯆꯨ ꯂꯩꯦꯕꯗꯣ ꯑꯩꯈꯣꯏ ꯀꯟꯅ ꯆꯨꯕ ꯍꯥꯏꯅ ꯁꯤꯗꯤ ꯅꯍꯥꯟꯅ ꯑꯩꯅ ꯂꯧꯕꯒꯤ ꯐꯣꯇꯣ ꯑꯃꯛ ꯂꯧꯕꯨꯛ ꯂꯧꯕꯨꯛ ꯉꯅ ꯐꯣꯇꯣꯒꯁꯨ ꯂꯣꯏ ꯏꯁꯤꯟꯅꯕꯅꯤ
ꯀꯃꯥꯏꯅ ꯎꯕ ꯅꯪꯅ
ꯑꯦ ꯌꯦꯡꯕ ꯑꯣꯕꯅꯤꯡ ꯆꯦ ꯅꯃ
ꯑꯦ ꯅꯣꯏꯗꯤ ꯂꯧꯕꯨꯛ ꯂꯩꯈ꯭ꯔꯅꯦ
ꯍ ꯅꯉꯣꯟꯗ ꯐꯠꯇꯣ ꯊꯥꯗ ꯏꯕꯨꯗꯦ
ꯑꯗꯨꯗꯤ ꯄ꯭ꯂꯦꯟ ꯑꯦꯔꯤꯌꯥ ꯈꯛꯇ ꯑꯣꯏꯗ꯭ꯔꯣ ꯂꯧꯕꯨꯛꯇꯤ ꯎꯗꯣꯏꯗ
ꯍꯣ ꯄ꯭ꯂꯂꯤꯟ ꯏꯔꯌꯥ ꯑꯗꯨ ꯂꯧꯕꯛ ꯉꯔꯁꯇꯥꯥꯗꯅ ꯍꯥꯏ ꯍꯥꯏꯅ ꯍꯥꯏꯕꯗꯤ
ꯅꯪꯁꯨ ꯏꯁ
ꯑꯗꯤ ꯆꯧꯗ꯭ꯔ ꯄꯈꯗꯒ ꯀꯦꯟꯗ꯭ꯔꯦ ꯆꯣꯡ ꯆꯂ ꯈꯪꯗ
ꯉꯔꯥꯡꯗꯣ ꯐꯣꯟ ꯇꯧꯔꯛꯑꯦ ꯑꯗꯨꯒ ꯏꯃꯥꯉꯣꯟꯗ ꯇꯧꯔꯒ ꯂꯧ ꯂꯤꯡꯕ ꯍꯧꯔꯛꯑꯦ ꯃꯣꯏꯗꯤ
ꯁꯤ ꯂꯧꯕꯨꯛꯅꯤꯗ ꯁꯤꯁꯨ ꯃꯣꯏ ꯂꯧꯅꯤꯡꯤꯡꯕꯩ ꯇꯥꯏꯞꯇ ꯀꯩꯅꯣ ꯇꯧ ꯂꯩ ꯂꯧꯕꯨꯛꯀꯤ ꯇꯥꯏꯞꯇ
ꯑꯦ ꯑꯩꯅ ꯍꯥꯏꯕꯗꯤ ꯌꯨꯝꯗꯣ ꯌꯨꯝꯗ ꯂꯧꯅꯤꯡꯤꯡꯕ
ꯅ ꯅꯩꯅ ꯍ ꯃꯃꯥꯡꯗ ꯂꯩ ꯇ ꯂꯧꯕꯨꯛ ꯃꯥꯜꯜꯂꯤꯦꯗ ꯑꯩꯈꯣꯏ ꯂꯧꯕꯛꯈꯟꯅ ꯈꯨꯟꯗ ꯂꯧꯕꯛ ꯇꯧꯕꯒꯤ ꯇꯥꯏꯞꯇ ꯇꯧꯕ ꯂꯩꯗ
ꯆ
ꯐꯣꯇꯣꯗꯪꯕ ꯌꯦꯡꯉꯀꯥꯟꯗ ꯄꯤꯛꯄ ꯃꯜꯥꯟꯕ ꯃꯥꯅꯤ ꯌꯥꯝ ꯆꯥꯎꯕꯅꯦ
ꯆꯥꯎꯑꫭꯏꯗ
ꯌꯥꯗ꯭ꯔ ꯅꯨꯗ ꯎꯝ ꯁꯨꯗꯔꯦꯁꯨ ꯀ ꯅꯣ ꯆꯣꯈꯤꯅꯤ ꯃꯥꯣꯂꯤꯁ ꯅꯣꯏꯗꯤ ꯊꯟꯗꯔꯅꯣ ꯇꯧꯕ꯭ꯔꯥ
ꯑꯩꯈꯣꯏꯖꯤꯗꯤ ꯀꯦꯝ ꯇꯧꯋꯦ ꯀꯔꯤꯅꯣ ꯀꯩꯅꯣ ꯍꯣꯏ ꯀꯍꯗꯤ ꯌꯥꯝ ꯇꯧꯋꯏ ꯑꯗꯨ ꯍ꯭ꯌꯨꯃꯤꯠ ꯌꯥꯝ ꯑꯣꯏꯌꯦ
ꯀꯩꯗꯤ ꯀ꯭ꯔꯣꯡ ꯀ꯭ꯔꯣꯡ ꯀ꯭ꯔꯣꯡ ꯀ꯭ꯔꯥꯡ ꯀ꯭ꯔꯥꯡ ꯁꯤ ꯀꯟꯗꯅꯅ ꯟꯗꯒ ꯀ꯭ꯔ ꯀ ꯀ꯭ꯔꯦꯡ ꯀ ꯀ꯭ꯔꯦꯡ ꯀ ꯇꯧ
ꯅꯨꯡꯉꯥꯏꯅ ꯑꯗꯣ
ꯎꯝꯅꯨꯡꯉꯥꯏꯕꯗ ꯀ ꯏꯁꯤꯡꯁꯨ ꯂꯥꯛꯇꯕ ꯃꯩꯁꯨ ꯂꯥꯛꯇꯕ ꯅꯨꯡꯥꯏ ꯍꯥꯏꯕꯗ
ꯊꯔꯤ ꯊꯔꯤ ꯑꯗꯨꯗꯤ ꯑꯗꯨ ꯅꯨꯃꯤꯠꯇꯨꯗꯤ ꯆꯥꯛ ꯀꯅꯥꯅ ꯍꯥꯏꯕ
ꯃꯨꯛ ꯆꯈꯅꯤ ꯃꯥꯂꯦ ꯈꫭꯏꯗꯤ
ꯑꯗꯨꯗꯤ ꯑꯗꯨ ꯅꯨꯃꯤꯠꯇꯣ ꯀꯅꯥꯅ ꯆꯥꯡꯌꯦꯟ ꯆꯪꯊꯣꯛꯄꯤꯕ
ꯃꯤꯄꯥꯅꯒ ꯊꯅꯒ
ꯀ ꯀꯦꯗꯔꯔꯤ
ꯃꯣꯏ ꯄꯜꯂꯛꯀꯦ ꯇꯧ ꯂꯩꯦꯕ ꯇꯧ ꯇ ꯅꯃꯥꯟꯕꯅꯤ ꯅꯃꯥꯟꯅꯕꯤ ꯃꯉꯥꯡ ꯐꯣꯟ ꯇꯧꯅꯤ ꯂꯧꯅꯤꯡꯕ ꯋꯥꯅꯤꯗ ꯑꯟꯀꯝꯐꯔꯇꯦꯕꯜꯗꯗ
ꯃꯥꯔꯥꯖꯕ
ꯀꯅꯥ ꯑꯣꯏꯅꯤ ꯑ ꯅꯠꯇ꯭ꯔꯗꯤ ꯃꯤꯗꯤ ꯄꯩꯁꯥ ꯇꯥꯝꯃꯦꯦꯅ ꯄꯨ ꯃꯥꯗꯤ ꯀꯐꯦ ꯀ ꯃꯩꯇꯩ ꯂꯣꯟꯅꯤ ꯄꯨꯔꯥ ꯇꯧ ꯂꯩꯦꯕꯗ ꯀꯣ ꯍꯦꯛ ꯇꯧꯔꯛꯄꯒꯤ ꯅꯪ ꯃꯈꯟ ꯅꯤꯄꯥꯥꯏ ꯌꯥꯝ ꯊꯣꯛꯑꯦꯒ ꯈꯥꯏꯔꯛꯄ ꯅ ꯌꯥꯝ ꯍꯥꯎꯗ꯭ꯔꯦ ꯑ ꯅꯠꯇꯦ ꯅꯃꯥꯟ ꯅꯃꯥꯟꯅꯕꯤꯅ ꯍꯥꯏꯔꯛꯇ ꯄꯣꯠꯅꯤꯈꯣꯏꯁꯦ
ꯁꯨꯃꯥꯏꯅ ꯍꯥꯏꯔꯕ꯭ꯔꯥ
ꯑꯁ ꯅꯪ ꯃꯈꯨꯣꯟ ꯌꯥꯝꯅ ꯄꯥꯊꯣꯛꯏꯍꯦꯒ ꯇꯧꯔꯛꯄꯅꯤ ꯑꯗꯨꯅ ꯍꯦꯛ ꯐꯣꯟ ꯇꯧꯕꯂꯛꯑꯣꯒ
ꯌꯦꯡꯉꯣ ꯑꯩꯉꯣꯟꯗꯗꯤ ꯄꯦꯡ ꯄꯦꯡ ꯄꯦꯡ ꯄꯦꯡ ꯄꯦꯡ ꯄꯦꯡ
ꯌꯥꯔꯦꯒ ꯆꯞ ꯃꯥꯟꯅꯏꯒ ꯅꯪꯕꯨ ꯅꯪ ꯅꯪꯕꯨ ꯈꯨꯝꯃꯒ ꯑꯩ ꯅ ꯑꯩꯁꯨ ꯉꯔꯥꯡ ꯃꯤ ꯊꯕꯛ ꯇꯧ ꯉꯔꯥꯡ ꯃꯤ ꯊꯕꯛ ꯇꯧꯅꯤ ꯑꯗꯨꯒꯤ ꯂꯣꯟꯅ ꯍꯌꯦꯡ ꯇꯞꯅ ꯈꯨꯝꯕꯅꯤ ꯉꯔꯥꯡ ꯎ
ꯌꯦꯀꯦ
ꯀꯔꯤ ꯌꯥꯔꯦꯀꯣ ꯅꯪꯗꯤ ꯑꯩ ꯑꯩ ꯃꯈꯣꯟꯃꯅꯨꯡꯛꯇꯤ ꯇꯥꯔ ꯂꯩꯕ ꯄꯨꯔꯥ ꯌꯦ ꯇꯥꯔ ꯂꯩꯕꯦ ꯅꯪꯗꯤ ꯑꯗꯨꯏ ꯅꯠꯇ꯭ꯔꯣ
ꯅꯠꯇꯦ
ꯗ ꯍꯤꯔꯡ ꯃꯥꯏ ꯚꯣꯏꯁ ꯑꯩꯒꯤꯅꯍ ꯑꯩꯒꯤ ꯃꯈꯣꯟ ꯍꯥꯟꯅꯩꯗ ꯇꯥꯗ꯭ꯔꯦꯕ ꯅꯪꯗꯤ
ꯍ
ꯃꯅꯨꯡꯒꯤꯗꯨ ꯉꯥꯛꯇ ꯇꯥ ꯂꯩꯦꯈꯦ ꯅꯪꯗꯤ
ꯑꯗꯨꯗꯤ ꯀꯩꯩ ꯋꯥꯔꯤ ꯁꯥꯟꯅꯕ
ꯑꯃꯕꯛ ꯍꯥꯏꯕꯗ ꯑꯗꯨꯝ ꯍꯟꯖꯤꯟ ꯍꯟꯖꯤꯟ ꯍꯥꯏꯔ ꯂꯩꯏꯗꯅ ꯑꯃꯨꯛ
ꯇꯨꯃꯤꯟ ꯇꯨꯃꯤꯟ ꯂꯩꯕ꯭ꯔ
ꯑ ꯑꯦ ꯀꯣꯜ ꯑꯃ ꯑꯃ ꯀꯣꯜ ꯑꯃ ꯑꯗ ꯇꯧꯔꯣ ꯇꯣꯛꯈ꯭ꯔꯗꯤ ꯃꯥꯁꯨ ꯀꯔꯤꯝ ꯈꯣꯡꯇꯦꯗꯅ ꯃꯥꯗꯤ ꯑꯩꯅ ꯐꯣꯟ ꯇꯧꯔꯛꯄꯅꯤꯅ ꯃꯥꯁ ꯃꯥ ꯑꯩꯅ ꯈꯨꯝꯒꯗꯧꯕ ꯅꯠꯇ꯭ꯔꯣ ꯑꯗꯨ ꯑꯣꯏꯔꯝꯅꯤ ꯃꯥ ꯈꯪꯕ ꯑꯣꯏꯔꯝꯅꯤꯗꯅ
ꯉꯣꯟꯅꯗꯤ ꯑꯗꯨꯝ ꯇꯧꯕꯅꯤꯅ
ꯏꯃꯁꯨ ꯑꯩꯕꯨ ꯈꯪꯗꯦ ꯃꯥꯁꯨ ꯀꯩ ꯉꯥꯡ ꯉꯥꯎꯕꯅꯁꯨ
ꯈꯪꯗꯕ ꯉꯥꯛꯇꯅꯤꯗꯅ ꯇꯧꯔꯤꯗꯣ ꯌꯥꯔꯦ ꯑꯁ
ꯄꯨꯔꯥ ꯃꯣꯏꯗꯤ ꯃꯣꯏ ꯑꯦꯛꯁꯟ ꯌꯦꯟ ꯅꯩꯕꯖꯥꯠꯅꯤ ꯃꯣꯏꯗꯤ ꯅꯪꯉꯣꯟꯗꯤ ꯅꯪꯉꯣꯟꯗ ꯍꯦꯟꯈꯅꯤꯕꯣꯣꯏꯅꯤꯀꯣ
ꯑꯩꯁꯨ ꯇꯧ ꯑꯗꯨꯗꯤ
ꯅꯪꯗꯤ ꯌꯥꯔꯦ ꯀꯅꯥꯪꯗꯤ ꯑꯩ ꯈꯨꯝꯃꯟꯕꯒꯤ ꯅꯪꯗꯤ ꯑꯩꯦꯅ ꯆꯠꯄ ꯍꯧꯈ꯭ꯔꯕꯅꯤ ꯀ ꯅꯪꯗꯤ
ꯑꯗꯨꯅꯤꯗꯅ ꯑꯩꯁꯨ ꯍꯥꯟꯅ ꯍꯥꯟꯅꯒꯤ ꯇꯥꯏꯞꯇ ꯇꯧꯔꯛꯎꯔꯣ ꯑꯗꯨꯗꯤ
ꯇꯧꯅꯦꯦ ꯇꯧꯅꯤ ꯌꯦꯒꯅꯦ ꯇꯥꯏꯅꯦ ꯑꯩꯅ ꯍꯥꯏꯁꯤꯗꯤ ꯉꯥꯛꯇꯗꯤ ꯇꯥꯅꯤꯡꯗꯔꯤꯁꯦ ꯑ